ꯎꯝ ꯑꯩꯅ ꯇꯧꯋꯦꯔꯒ ꯅꯪꯅ ꯑꯃꯨꯛ ꯍꯦꯛ ꯇꯧꯔꯛꯏꯅꯦ
ꯀꯔꯤ ꯅꯪꯅꯣ ꯉꯁꯥꯏꯁꯨ ꯇꯧꯔꯛꯑꯣ ꯍꯥꯏꯔꯒ ꯑꯗꯨꯒꯤ ꯑꯃꯨꯛꯀ ꯇꯧꯕꯤꯕꯅꯤꯅꯦ
ꯑꯩꯁꯨ ꯇꯧꯅꯤꯉꯥꯏ ꯂꯩꯕꯅꯤꯅꯦ
ꯑꯗꯨꯗꯤ ꯇꯧꯔꯛꯄ ꯌꯥꯗ꯭ꯔꯣ
ꯊꯝꯃꯒꯦ ꯊꯝꯃꯒꯦ ꯇꯧꯔꯛꯀꯦꯁꯦ
ꯑꯦ ꯃꯊꯪ ꯇꯧꯔꯣ
ꯉꯥꯏ ꯉꯥꯏ ꯉꯥꯏ ꯅꯪꯅ ꯑꯍꯟꯕꯤꯗꯨ ꯑꯣꯏꯔꯣꯔꯕꯅꯤꯅ ꯃꯊꯪ ꯑꯃꯗꯨꯗ ꯊꯤꯃꯤꯟꯅꯔꯁꯦ
ꯑꯁ ꯄꯨꯔ ꯕꯦꯔꯥꯅꯤ ꯅꯪꯒꯤꯁꯦ ꯑꯍ ꯑꯍꯟꯁꯨ ꯊꯤꯕꯤꯒꯦ ꯁꯦꯀꯦꯟꯁꯨ ꯊꯤꯕꯤꯒꯦ ꯑꯗꯨꯗꯤ ꯅꯪꯒꯤꯗꯃꯛ
ꯅꯪꯅ ꯀꯥꯏꯗ ꯅꯪꯅ ꯃꯌꯥꯏꯗ ꯂꯩꯗꯕ
ꯑꯩꯗꯤ ꯂꯩꯔꯔꯣꯏ
ꯅꯪ ꯂꯩꯥꯔꯔꯣꯏ ꯑꯗꯨꯗꯤ ꯌꯥꯔꯣꯏꯌꯦ
ꯑꯦ ꯑꯗꯨꯗꯤ ꯌꯥꯔꯣꯏꯌꯦ
ꯅꯪ ꯃꯊꯛꯇ ꯂꯩꯔꯤꯗꯨꯗꯤ
ꯆꯩꯅꯤꯡꯗꯦ
ꯍꯦꯍꯦꯍꯦ ꯍꯥꯥ ꯍꯥ ꯍꯧꯖꯤꯛꯀꯥꯟꯗꯤ ꯈꯪꯗ꯭ꯔꯦꯗ ꯅꯨꯄꯥꯁꯦ ꯀꯃꯥꯏꯅ ꯄꯥꯝꯕꯅꯣ ꯄꯥꯝꯗꯕꯁꯨ ꯈꯪꯗꯔꯦ ꯄꯥꯝꯕꯁꯨ ꯈꯪꯗꯔꯦ
ꯅꯨꯨꯄꯥ ꯀꯌꯥꯗꯤ ꯑꯅꯤ- ꯑꯅꯤꯗꯤ ꯐꯖꯅ ꯀꯣꯏꯔꯦ ꯅꯪ ꯍꯥꯏꯕꯗꯨ ꯑꯅꯤ ꯑꯅꯤ ꯍꯥꯏꯕ ꯅꯠꯇ꯭ꯔꯣ
ꯑꯅꯤꯗꯤ ꯐꯖꯅ ꯀꯣꯏꯌꯦ
ꯐꯖꯅ ꯀꯣꯏ ꯈꯥꯏꯔꯝꯅꯤ ꯈꯪꯉꯦ ꯅꯪ
ꯐꯖꯅ ꯀꯣꯏꯔ ꯐꯣꯟꯗꯒ ꯐꯖꯅꯒ ꯀꯣꯏꯔ ꯂꯣꯡ ꯗꯤꯁꯇꯦꯟꯁꯇꯅꯤ ꯌꯥꯝ ꯂꯥꯞꯄꯦ ꯑꯃꯅ ꯕꯔꯃꯥ ꯃꯅꯥꯛꯇ ꯑꯃꯅ ꯆꯤꯡ ꯑꯥꯗ ꯑꯩꯅ ꯆꯠꯄꯁꯨ ꯉꯝꯃꯣꯏꯗꯕ ꯑꯩ ꯒꯥꯔꯤ ꯇꯣꯡꯕꯁꯨ ꯉꯝꯗꯕ ꯑꯩꯗꯤ ꯒꯥꯔꯤ ꯇꯣꯡꯕ ꯌꯥꯗꯦ ꯑꯗꯨꯒꯤ ꯑꯩꯗꯤ ꯀꯣꯏꯕ ꯆꯠꯅꯤꯡꯗꯦ ꯑꯥ ꯁꯤ ꯊꯥꯏꯅ ꯒꯨꯍꯥꯇꯤꯗ ꯆꯠꯄꯁꯨ ꯀꯥꯔꯗ ꯆꯠꯄꯅꯦꯕꯀꯣ ꯂꯣꯡ ꯗ꯭ꯔꯥꯏꯕꯀꯤ ꯇꯥꯏꯞꯇ ꯇꯩꯈꯣ ꯑꯥ ꯑꯩ ꯁꯤꯒꯦ ꯇꯧꯕꯅꯦ ꯃꯐꯝ ꯌꯧꯗ꯭ꯔꯤꯐꯥꯎꯅꯦ ꯑꯩ ꯃꯤ ꯄꯥꯡꯗꯦ ꯑꯣꯔ ꯑꯣꯔ ꯂꯥꯛꯄꯅꯤ
ꯑꯣꯈꯦ
ꯑꯗꯨꯒꯤꯀꯣ ꯑꯩ ꯌꯥꯝ ꯋꯥꯏꯑꯦꯕꯗꯨ ꯆꯠꯅꯤꯡꯗꯦꯕꯀꯣ ꯌꯥꯝ ꯂꯝ ꯌꯥꯝ ꯂꯥꯞꯅ ꯆꯠꯄꯗꯣ ꯑꯩ ꯀꯤꯌꯦꯕ
ꯑꯗꯨꯗꯤ ꯅꯪꯗꯤ ꯅꯨꯄꯥ ꯅꯨꯄꯥ ꯀꯩꯅꯣꯝꯃ ꯑ ꯀꯔꯤꯕ ꯅꯨꯄꯥ ꯂꯩ ꯂꯩꯌꯦ ꯍꯥꯏꯈ꯭ꯔꯤꯁꯤꯅꯦ ꯅꯪꯁꯦ
ꯎꯝ
ꯅꯨꯄꯥ ꯂꯩꯔꯤꯁꯨꯗꯤ ꯅꯪ ꯂꯝ ꯀꯣꯏꯕꯗꯤ ꯌꯥꯔꯣꯏꯅꯦ ꯑꯗꯨꯗꯤ
ꯉꯝꯗꯕꯗꯨ ꯀꯩꯗꯧꯒꯅꯤ
ꯎꯝ
ꯍꯣꯏ ꯒꯥꯔꯤ ꯒꯥꯔꯤ ꯃꯆꯥꯒꯨꯝꯕꯗꯤ ꯉꯝꯒꯅꯤ ꯑꯗꯨ ꯑꯣꯏꯔꯁꯨ ꯀꯤꯌꯦ ꯒꯔꯤ ꯃꯆꯥꯗꯤ ꯉꯝꯒꯅꯤ ꯑꯗꯨꯕꯨ ꯀꯥꯔꯒꯨꯝꯕ ꯑꯗꯨ ꯑꯗꯥ ꯑꯩ ꯉꯝꯗꯦ ꯃꯅꯝꯗꯨꯅ ꯑꯩ ꯁꯤꯒꯦ ꯇꯧꯋꯦ
ꯎꯝ ꯑꯦ ꯌꯥꯏ ꯌꯥꯏ
ꯀꯅꯥꯅ ꯆꯠꯄ ꯉꯝꯒꯦꯔꯥ
ꯎꯝ ꯅꯪꯒꯤꯁꯤꯗꯤ ꯅꯪꯒꯤꯁꯤꯗꯤ ꯂꯨꯍꯣꯡꯒ꯭ꯔꯗꯤ ꯀꯣꯏꯕꯗꯤ ꯄꯥꯛꯀꯣꯏꯔꯣꯏꯅꯦ ꯑꯗꯨ ꯑꯣꯏꯔꯗꯤ
ꯑꯦ ꯅꯛꯄꯗꯗꯤ ꯌꯥꯏꯍꯦ ꯂꯥꯞꯄꯗꯨ ꯉꯝꯗꯦ ꯋꯥꯅꯤ
ꯑꯗꯣ ꯍꯅꯤꯃꯨꯟ ꯍꯅꯤꯃꯨꯟ ꯒꯨꯝꯕ ꯆꯠꯂꯗꯤ ꯈꯔ ꯑꯔꯥꯞꯄꯗ ꯆꯠꯀꯅꯤꯗꯅ
ꯑꯗꯨ ꯆꯠꯂꯗꯤ ꯆꯠꯄ ꯌꯥꯅꯕ ꯁꯤꯟꯕ ꯇꯥꯕꯅꯤꯗꯅ
ꯑꯁ ꯑꯗꯣ ꯍꯅꯤꯃꯨꯟ ꯆꯠꯂꯒ ꯑꯣ ꯂꯩꯔꯗꯤ ꯌꯥꯔꯔꯣꯏꯅꯦ
ꯑꯗꯨꯕꯨ ꯑꯗꯨ ꯁꯤꯝ ꯁꯤꯟꯒꯗꯕꯅꯤꯅꯦ ꯑꯣꯗꯅꯤ ꯉꯥꯏ ꯑꯗ ꯑꯗꯨꯒꯨꯝꯕ ꯃꯇꯥꯡ ꯂꯥꯛꯑꯗꯤ ꯃꯇꯥꯡ ꯃꯇꯥꯡꯒꯤ ꯑꯃꯨꯛ ꯂꯥꯛꯀꯅꯤꯗꯅ ꯑꯗꯨꯝ ꯍꯥꯏꯕ ꯋꯥꯅꯤ ꯇ꯭ꯔꯥꯕꯦꯜ ꯇꯧꯕ ꯌꯥꯗꯦꯅ ꯍꯥꯏꯕ ꯑꯗꯨꯝ ꯃꯇꯥꯡ ꯃꯇꯝꯅ ꯂꯥꯛꯑꯗꯤ ꯑꯗꯨꯝ ꯂꯥꯛꯄ ꯍꯥꯏꯕꯗꯨ
ꯑꯣꯈꯦ
ꯅꯨꯡꯉꯥꯢꯕ ꯖꯥꯠꯅꯤꯗ ꯅꯪꯗꯤ ꯅꯨꯄꯤ ꯀꯌꯥ ꯀꯣꯏꯔꯛꯄ꯭ꯔꯥ ꯑꯩꯉꯣꯟꯗ ꯉꯥꯛꯇ ꯍꯪꯉꯦ ꯁꯨꯃꯥꯏꯅ
ꯑꯩꯉꯣꯟꯗ ꯉꯛꯇ ꯍꯪꯉꯦ ꯍꯥꯏꯔꯤꯅꯦ
ꯅꯪꯗꯤ ꯀꯌꯥ ꯀꯣꯏꯔꯛꯄ꯭ꯔꯣ
ꯐꯥꯔꯁꯇꯅ ꯒꯦꯁ ꯇꯧꯑꯣ ꯑꯩ ꯀꯌꯥ ꯀꯣꯏꯒꯗꯧ ꯃꯥꯟꯒꯦ
ꯈꯪꯗꯦꯗ ꯅꯪꯗꯣ ꯀꯔꯤꯕ ꯅꯨꯄꯤꯗꯤ ꯐ꯭ꯂꯗ ꯌꯥꯝ ꯇꯧꯕ ꯍꯩꯒꯗꯕ ꯃꯥꯜꯂꯦ
ꯍꯩ ꯑꯩ ꯍꯩꯇꯦ ꯍꯥꯏꯕꯗꯤ ꯅꯠꯇꯦꯅ ꯍꯩꯗꯤ ꯍꯩ
ꯎꯝ ꯑꯗꯨꯅꯦ ꯌꯥꯝ ꯇꯧꯔꯝꯒꯅꯤꯕ ꯀꯣꯏꯗꯕꯤꯗ ꯑꯗꯨ ꯈꯪꯗꯦꯕꯣ ꯅꯪ ꯀꯌꯥ ꯀꯣꯏꯔꯛꯄ꯭ꯔꯗꯤ
ꯎꯝ ꯑꯩꯁꯦ
ꯎꯝ
ꯈꯪꯗꯦꯅꯦ ꯑꯩꯅ ꯅꯪ ꯑꯩꯅ ꯍꯥꯏꯔꯗꯤ ꯅꯪ ꯄꯥꯈꯠꯀꯦꯔꯥ ꯈꯪꯗꯦꯅꯦ
ꯑꯥ ꯑꯩꯉꯣꯟ ꯅꯪꯉꯣꯟꯗ ꯑꯗꯨꯝ ꯄꯥꯛꯑꯒ ꯂꯩꯌꯦ ꯅꯪ
ꯑꯁꯨꯃꯥꯏꯅ ꯍꯥꯏꯔꯤꯒꯦ ꯑꯋꯥꯡꯕꯁꯨ ꯀꯣꯏꯈ꯭ꯔꯦ
ꯎꯝ
ꯅꯦꯝꯕꯖꯨ ꯀꯣꯏꯈ꯭ꯔꯦ
ꯎꯝ
ꯑꯅꯣꯏꯕꯖꯨ ꯀꯣꯏ
ꯎꯝ
ꯀꯪꯕꯤꯖꯨ ꯀꯣꯏꯈ꯭ꯔꯦ ꯑꯈꯣꯏꯗꯤ ꯈꯣꯏ ꯑꯈꯣꯏꯗꯤ ꯀꯣꯏꯗ꯭ꯔꯤ
ꯑꯍꯥ ꯑꯗꯨꯗꯤ ꯃꯤ ꯃꯔꯤ
ꯃꯤ ꯍꯥꯏꯕ ꯅꯠꯇꯦ ꯖꯥꯠ ꯍꯥꯏꯕꯅꯤꯀꯣ
ꯑ ꯅ ꯅꯪ ꯀꯔꯤ
ꯑꯗꯨ ꯀꯔꯤꯔ
ꯀꯩꯅꯣ ꯑꯋꯥꯡꯕꯁꯨ ꯀꯣꯏꯒ꯭ꯔꯦꯗꯤ ꯑꯋꯥꯡꯕꯝꯃꯥ ꯀꯣꯏꯒ꯭ꯔꯦꯅꯤꯅꯦ ꯑꯇꯣꯞꯄ ꯑꯅꯤ ꯑꯃ ꯑꯣꯏꯒꯦꯔꯥ ꯑꯅꯤ ꯀꯣꯏꯒ꯭ꯔꯦ ꯀꯩꯕꯥ
ꯎꯝ ꯈꯪꯗꯦ ꯈꯪꯗꯦ ꯅꯪ ꯅꯪ ꯐꯖꯅꯖꯨ ꯍꯥꯏꯗꯦ ꯈꯪꯗꯦ ꯅꯪꯒꯤ ꯑꯗꯨꯒꯨꯝꯕ ꯂꯩ ꯋꯥꯗꯣ
ꯎꯝ ꯑꯩ ꯗꯥꯏꯔꯦꯛ ꯍꯥꯏꯅꯤꯡꯗꯕꯩꯅꯤꯗ
ꯍꯥꯏꯔꯣꯅꯥ ꯑꯁꯤꯃ ꯀꯣꯏꯌꯦ ꯀꯨꯟ ꯃꯉꯥ ꯀꯣꯏꯑꯦ ꯇꯔꯥ ꯀꯣꯏꯌꯦ ꯃꯉꯥ ꯀꯣꯏꯌꯦ ꯍꯥꯏꯕ ꯌꯥꯏꯅ ꯑꯥꯗ ꯀꯔꯤ ꯑꯀꯥꯏꯕ ꯂꯩꯕ꯭ꯔꯣ
ꯐꯥꯒꯤ ꯇꯧꯅꯤ ꯑꯩꯅ ꯋꯥꯔꯤ ꯁꯥꯕꯗꯤ ꯃꯤ ꯌꯥꯝ ꯁꯥꯈ꯭ꯔꯦ ꯑꯗꯨꯕꯨ
ꯎꯝ
ꯋꯥꯈꯜ ꯆꯪꯅ ꯃꯇꯝ ꯄꯤꯔꯒ ꯀꯣꯏꯕꯗꯤ ꯃꯤ ꯑꯅꯤ
ꯑꯣ ꯌꯥꯏꯅꯦ ꯑꯗꯨꯗꯤ
ꯈꯣꯏ ꯅꯨꯄꯥꯗꯤ ꯅꯨꯄꯤ ꯌꯦꯡꯉꯗꯤ ꯁꯥꯊꯤꯗ ꯅꯣꯏ ꯅꯨꯄꯤꯖꯨ ꯁꯥꯊꯤꯗꯦꯕ ꯅꯠꯇꯦꯗ ꯅꯨꯄꯥ ꯑꯈꯣꯏꯗꯤ ꯅꯨꯄꯤ ꯌꯥꯝ ꯀꯔꯤꯖꯦ ꯀꯣꯏꯅꯤꯡꯕ ꯃꯇꯝ ꯑꯃ ꯂꯩꯌꯦꯕꯥ
ꯎꯝ ꯑꯗꯨꯗꯣ ꯀꯤꯌꯦ ꯑꯩꯗꯤ
ꯋꯥꯔꯤ ꯁꯥꯔꯒ ꯀꯣꯏꯒꯅꯤ ꯑꯃꯨꯛꯀ ꯇꯣꯛꯀꯅꯤ ꯑꯃ ꯁꯥꯔ ꯇꯣꯛꯀꯅꯤ ꯑ ꯇꯣꯛꯄ ꯍꯥꯏꯕꯖꯦ ꯑꯗꯨꯝ ꯁꯥꯊꯤꯔꯒ ꯀꯣꯏꯕ ꯅꯠꯇꯦꯕ ꯑꯗꯨꯝ ꯋꯥꯔꯤ ꯁꯥꯕꯗꯨꯝ ꯀ꯭ꯔꯤꯍꯥꯏꯁꯤꯔ ꯑꯃ ꯂꯩꯌꯦꯕ
ꯎꯝ
ꯁꯥꯕꯗꯤ ꯌꯥꯝ ꯅꯨꯡꯉꯥꯏꯗꯅ ꯃꯊꯪꯗ ꯈꯥꯔ ꯂꯩꯔꯒ ꯊꯥ ꯑꯃ ꯑꯅꯤ ꯂꯩꯔꯀꯥꯟꯗ ꯅꯨꯄꯤꯁꯤꯡꯗꯣ ꯑꯈꯣꯏꯅ ꯅꯤꯡꯕꯗꯣ ꯑꯣꯏꯔꯝꯗꯕꯗꯣ ꯑꯗꯨꯃꯥꯏꯅ ꯇꯧ ꯈꯣꯠꯂꯦꯕ ꯗꯨꯒꯤꯅꯤ ꯅꯨꯄꯤꯁꯤꯡꯁꯨ ꯑꯗꯨꯝꯕ ꯇꯥꯔꯒ ꯑꯗꯨꯝ ꯑꯗꯨꯝ ꯃꯍꯧꯁꯥ ꯍꯥꯏ ꯇꯥꯔꯦ ꯁꯤꯗꯤ ꯀꯤꯔ ꯂꯩꯒꯅꯣ
ꯑꯣꯏꯔꯝꯒꯅꯤꯗ ꯅꯨꯄꯥꯖꯨ ꯑꯩ ꯑꯩꯒꯤꯁꯨ ꯅꯨꯄꯥ ꯀꯣꯏꯔꯛꯄ ꯍꯣꯏ ꯑꯗꯨꯃꯥꯏꯅ ꯌꯥꯝ ꯊꯦꯡꯅꯩꯌꯦ ꯑꯩ ꯑꯩ ꯀꯣꯏꯅ ꯀꯣꯏꯅ ꯑꯇꯣꯞꯄ ꯅꯨꯄꯤ ꯌꯥꯝ ꯀꯣꯏꯕ
ꯑꯦ ꯑꯩꯗꯤ ꯅꯨꯄꯤ ꯀꯣꯏꯅ ꯀꯣꯏꯅꯗꯤ ꯑꯇꯣꯞꯄꯗꯤ ꯀꯣꯏꯗꯤ ꯀꯣꯏꯗꯤꯌꯦꯅ ꯐꯥꯒꯤ ꯇꯧꯔ ꯅꯪꯉꯣꯟꯗ
ꯎꯝ ꯑꯩꯉꯣꯟꯗꯗꯤ ꯑꯗꯨꯃꯥꯏꯅ ꯌꯥꯝ ꯇꯧꯕꯤꯕꯀꯣ ꯑꯗꯨꯒꯤ ꯑꯩꯗꯤ ꯌꯥꯝ ꯁꯥꯎꯅꯤꯡꯕꯗ ꯑꯩꯅ ꯀꯥꯏꯅꯕꯤꯕꯁꯨ ꯀꯣ ꯑꯩꯗꯤ ꯌꯥꯗꯦꯕꯀꯣ ꯑꯩꯅ ꯅꯨꯡꯁꯤꯕ ꯀꯥꯟꯗꯗꯤ ꯁꯨꯡꯅꯨꯡ ꯅꯨꯡꯁꯤꯗ꯭ꯔꯒ ꯑꯗꯨ ꯑꯩꯗꯤ ꯑꯗꯨꯝ ꯉꯝꯗ꯭ꯔꯒꯗꯤ ꯑꯗꯨꯝ ꯇꯣꯛꯀꯅꯤꯕ ꯀꯅꯥꯅ ꯁꯨꯝ
ꯎꯝ ꯅꯨꯄꯤꯅ ꯋꯥꯈꯜ ꯀꯟꯕꯁꯦ ꯀꯟꯕꯁꯦ ꯍꯥꯏꯕꯗꯤ ꯇꯣꯛꯅꯤꯡꯕ ꯀꯥꯟꯗ ꯅꯨꯄꯤꯅ ꯇꯣꯛꯈꯤꯕꯗꯣ ꯐꯠꯇꯕꯅꯤꯅꯦ
ꯑꯗꯨꯅꯦ ꯑꯩꯁꯦ ꯐꯅꯗꯤ ꯌꯥꯝ ꯀꯟꯇ꯭ꯔꯣꯜ ꯇꯧꯕꯅꯦꯕꯀꯣ ꯑꯩ ꯌꯥꯗꯦꯕ ꯑꯁ ꯌꯥꯝ ꯀꯞꯄꯅꯦ ꯍꯦ ꯅꯨꯡꯁꯤꯅꯕ ꯂꯩꯕ ꯀꯥꯟꯗ ꯑꯩꯅ ꯀꯛꯄꯗꯨꯗꯤꯀꯣ
ꯑꯩꯗꯤ ꯅꯪꯒꯨꯝꯕ ꯃꯤꯗꯤ ꯀꯣꯏꯕ ꯀꯤꯌꯦ
ꯌꯥꯝ ꯀꯞꯄꯅꯦ ꯀꯤꯒꯅꯣ ꯀꯤꯒꯅꯣ ꯌꯥꯝ ꯀꯞꯄꯛꯑꯦꯕꯀꯣ ꯑꯗꯨ ꯃꯤꯁꯦ ꯌꯥꯝ ꯀꯞꯄꯥꯁꯨꯅꯦ ꯑꯗꯨꯝ ꯊꯃꯣꯏꯁꯦ ꯌꯥꯝ ꯀꯟꯕꯅꯦꯕ ꯌꯥꯝꯅ ꯎꯝ ꯀꯩ ꯍꯥꯏꯅꯤ ꯌꯥꯝ ꯍꯔꯠ ꯑꯣꯏꯃꯟꯈ꯭ꯔꯁꯨ ꯂꯥꯁ ꯑꯗꯨꯝ ꯊꯝꯃꯣꯏ ꯀꯜꯂꯒꯀꯣ ꯑꯗꯣ ꯅꯨꯄꯥꯁꯤꯡꯒꯤꯗꯤ ꯃꯣꯏꯁꯦ ꯍꯥꯏꯗꯤ ꯃꯣꯏꯅ ꯇꯧꯕ ꯊꯕꯛꯇꯣ ꯚꯔꯁꯇꯗꯤ ꯑꯃꯝꯐꯥꯎ ꯀꯩꯅꯣ ꯇꯧꯔꯣꯏꯕ ꯈꯜꯂꯣꯏꯕꯀꯣ ꯑꯗꯨꯒ ꯂꯥꯁꯇ ꯑꯈꯣꯏꯅ ꯍꯧꯖꯤꯛꯇꯤ ꯌꯥꯔꯦ ꯍꯥꯏꯅ ꯊꯥꯗꯣꯛꯄ ꯀꯥꯟꯗ ꯃꯣꯏꯁꯦ ꯑꯩꯈꯣꯏꯕꯨ ꯌꯥꯝ ꯅꯨꯡꯁꯤꯕꯩ ꯇꯥꯏꯞꯇ ꯑꯃꯨꯛꯀ ꯂꯥꯛꯀꯅꯤꯕꯀꯣ ꯑꯗꯨꯃꯥꯏꯅ ꯂꯥꯛꯑꯦꯕ ꯑꯅꯤꯃꯛꯇꯨꯗꯣ ꯑꯗꯣ ꯑꯩꯅ ꯌꯥꯗꯦꯕꯀꯣ ꯃꯤꯟꯁ ꯃꯣꯏꯅ ꯍꯥꯟꯅ ꯇꯧꯈꯤꯕꯁꯤꯡꯗꯨ ꯂꯣꯏꯅ ꯈꯪꯈ꯭ꯔꯕꯅꯤꯅ ꯑꯃꯨꯛ ꯍꯜꯂꯛꯑꯒꯁꯨ ꯑꯗꯨꯝ ꯇꯧꯒꯅꯤ ꯍꯥꯏꯕ ꯋꯥꯈꯜꯗꯨ ꯂꯩꯕ ꯊꯥꯖꯗ꯭ꯔꯦꯕ ꯑꯗꯒꯤ ꯀꯞꯄꯅꯦ ꯃꯥꯏ ꯅꯨꯄꯥꯁꯤꯅ ꯁꯨꯃꯥꯏꯅ ꯀꯞꯄꯒꯀꯣ ꯏꯆꯦꯗꯣ
ꯎꯝ
ꯏꯍꯤꯍꯤꯍꯤ ꯏꯆꯦ ꯑꯣꯏꯅ ꯀꯞꯄꯅꯦ ꯃꯣꯏꯒꯤ ꯃꯁꯛ ꯎꯔꯒ ꯑꯩꯗꯤ ꯁꯨꯡꯀꯞ ꯀꯞꯇꯦ
ꯃꯣꯏꯗ ꯍꯣꯏꯗ ꯅꯨꯄꯤꯒ ꯅꯨꯄꯥꯒꯤ ꯋꯥꯈꯜ ꯋꯥꯈꯟ ꯈꯔ ꯇꯣꯉꯥꯟꯕꯅꯤꯅ
ꯇꯣꯉꯥꯜꯂꯦꯗ ꯑꯗꯨꯅꯦ ꯅꯨꯄꯥꯁꯤꯡꯁꯦ ꯁꯤꯡꯉꯦ ꯍꯥꯏꯒꯗ꯭ꯔꯥ ꯄꯪꯉꯦ ꯍꯥꯏꯒꯗ꯭ꯔꯥ ꯈꯪꯗꯦꯕꯀꯣ ꯅꯨꯄꯤꯁꯨ ꯌꯥꯝ ꯄꯪꯕ ꯂꯩ ꯑꯩꯁꯨ ꯑꯗꯨꯝ ꯄꯪꯕꯅꯦꯕꯀꯣ ꯄꯪꯕ ꯍꯥꯏꯕꯁꯦ ꯀꯩ ꯍꯥꯏꯒꯅꯤ ꯅꯨꯡꯁꯤꯅꯕꯗ ꯄꯪꯕꯀꯣ
ꯑꯈꯣꯏ ꯑꯈꯣꯏ ꯅꯨꯄꯥꯅꯁꯨ ꯅꯨꯄꯤꯗꯤ ꯄꯪꯉꯦꯅ ꯈꯜꯂꯦꯗ ꯑꯗꯨ ꯅꯨꯄꯤꯅꯁꯨ ꯈꯟꯕ ꯌꯥꯏ ꯅꯨꯄꯤꯁꯨ ꯑꯣꯏ ꯃꯇꯝ ꯃꯠ ꯃꯇꯝ ꯃꯇꯝ ꯂꯩꯌꯦꯗ ꯅꯨꯄꯥꯁꯨ ꯄꯪꯕ ꯍꯥꯏꯕꯁꯦ ꯑꯃꯥꯗꯤ ꯂꯩꯔꯝꯒꯅꯤ ꯅꯣꯏꯅ ꯎꯕ ꯑꯩꯈꯣꯏꯅ ꯈꯪꯗꯕ ꯑꯩꯈꯣꯏꯅ ꯏꯆꯝ ꯆꯝꯅ ꯁꯤꯝꯄꯜꯗ ꯂꯩꯕꯗꯣ
ꯎꯝ ꯑꯗꯨꯒꯤ ꯑꯁ ꯍꯧꯖꯤꯛ ꯑꯗꯨꯝ ꯀꯨꯏꯅ ꯀꯨꯏ ꯂꯩꯌꯦ ꯑꯣ ꯇ꯭ꯔꯁ ꯏꯁꯨ ꯍꯥꯏꯗꯤ ꯌꯥꯝ ꯃꯤꯉꯣꯟꯗ ꯄꯥꯛꯅ ꯊꯥꯖꯗꯕꯗꯣ ꯌꯥꯝ ꯂꯥꯛꯑꯦꯕꯀꯣ ꯑꯗꯨꯒꯨꯝꯕ ꯍꯥꯏꯗꯤ ꯂꯥꯛꯇꯕ ꯅꯠꯇꯦꯕꯀꯣ ꯑꯩꯉꯣꯟꯗ ꯑꯗꯨꯝ ꯅꯨꯡꯁꯤꯌꯦ ꯍꯥꯏꯔꯒ ꯌꯥꯝ ꯂꯥꯛꯄꯁꯨ ꯂꯩꯌꯦꯕ ꯑꯗꯨ ꯑꯣꯏꯔꯁꯨ ꯊꯥꯖꯗꯕꯗꯣ ꯑꯩꯅ ꯊꯥꯖꯗꯕꯅꯤꯅ ꯎꯄꯥꯏ ꯂꯩꯇꯕ
ꯅꯨꯄꯤꯒꯤꯗꯤ ꯅꯨꯄꯥ ꯀꯃꯥꯏꯅ ꯐꯕ꯭ꯔꯥ ꯍꯥꯏꯕꯗꯨꯅ ꯊꯤꯔꯒ ꯂꯨꯍꯣꯡꯕꯅ ꯐꯕꯅꯦ ꯅꯨꯄꯥ ꯅꯨꯄꯤ
ꯑꯩꯒꯤ ꯑꯩꯒꯤ ꯋꯥꯈꯜꯗꯗꯤꯀꯣ ꯑꯝ ꯎꯝ ꯑꯪ ꯍꯥꯏꯗꯤ ꯑ ꯅꯨꯡꯁꯤꯅꯔꯛꯄꯗ ꯅꯨꯄꯤꯅ ꯌꯥꯝ ꯅꯨꯡꯁꯤꯕꯁꯦ ꯐꯠꯇꯕ ꯃꯥꯜꯂꯦ ꯑꯩꯉꯣꯟꯗꯗꯤ ꯐꯠꯇ꯭ꯔꯦ ꯑꯗꯨ
ꯅꯨꯡꯁꯤꯕ ꯍꯥꯏꯕꯁꯤꯗꯤ ꯐꯠꯇꯕꯗꯤ ꯂꯩꯇꯦꯍꯦ ꯑꯗꯨꯕꯨ ꯑꯩ ꯀꯩꯅꯣꯝꯃ ꯍꯥꯏꯒꯦ ꯑꯗꯨꯝ ꯑꯩ ꯀꯩꯅꯣꯝꯃ ꯍꯥꯏꯒꯦ ꯁꯤꯒꯤꯁꯦ ꯅꯪ ꯅꯪꯅ ꯌꯥ ꯐꯕ꯭ꯔꯥ ꯐꯠꯇꯕ꯭ꯔꯥ ꯍꯥꯏꯕꯁꯤꯅ ꯅꯪꯅ ꯑꯧ ꯆꯨꯝꯕ꯭ꯔꯥ ꯆꯨꯝꯗꯕ꯭ꯔꯥ ꯅꯠꯇ꯭ꯔꯒ ꯌꯥꯅꯤꯡꯕ꯭ꯔꯥ ꯌꯥꯅꯤꯡꯕ꯭ꯔꯥꯗꯤ ꯑꯗꯨ ꯅꯪ ꯍꯥꯏꯔꯛꯑꯣ ꯑꯩꯅ ꯍꯥꯢꯔꯛꯀꯦ ꯍꯝ ꯅꯨꯄꯥꯅ ꯅꯨꯄꯥꯅ ꯀꯣꯏꯔꯛꯄ ꯀꯥꯟꯗ ꯑ ꯀꯩ ꯍꯥꯏꯁꯦꯔ ꯐꯥꯔꯁꯇ ꯅꯨꯄꯥꯅ ꯃꯆꯤꯟ ꯃꯆꯤꯟ ꯊꯤꯕ ꯍꯥꯏ ꯍꯥꯏꯖꯦꯔ ꯈꯪꯗꯦꯅꯦ ꯅꯨꯞ ꯀꯤꯕꯗꯣ ꯀꯃꯥꯏꯅ ꯄꯥꯝꯃꯟꯒꯦꯔꯅ ꯋꯥꯔꯤ ꯁꯥꯏꯌꯦꯗꯅ ꯈꯔ ꯈꯔ ꯎꯝ ꯃꯁꯂꯥ ꯍꯥꯞꯄꯒ ꯋꯥꯔꯤ ꯁꯥꯕꯗꯣ ꯊꯥꯎ ꯇꯩꯔꯒ ꯍꯥ ꯋꯥꯔꯤ ꯁꯥꯕꯗꯣ ꯑꯗꯨꯃꯥꯏꯅ ꯁꯥꯏꯌꯦꯕ ꯂꯩꯇ꯭ꯔꯁꯨ ꯂꯩꯕ ꯁꯥꯕ ꯅꯠꯇ꯭ꯔꯒ ꯅꯨꯄꯥ ꯊꯣꯛꯇ꯭ꯔꯁꯨ ꯊꯣꯛꯄ ꯁꯥꯕ ꯅꯠꯇ꯭ꯔꯒ ꯑꯃ ꯀꯩ ꯍꯥꯏꯁꯤꯔꯥ ꯑꯗꯨꯝ ꯍꯣꯏ ꯂꯩꯇ꯭ꯔꯁꯨ ꯂꯩꯇꯕ ꯁꯥꯕꯗꯣ ꯍꯥꯏ ꯇꯥꯔꯦꯗꯅ ꯑꯗꯨꯃꯥꯏꯅ ꯇꯧꯔꯒ ꯐꯥꯔꯁꯇ ꯅꯨꯄꯤꯒꯗꯨ ꯈꯔ ꯉꯥꯎꯍꯜꯂꯅꯦꯕ ꯑꯗꯨꯒ ꯅꯨꯄꯤꯅ ꯐꯥꯔꯁꯇ ꯀꯃꯥꯏꯅ ꯉꯥꯎ ꯅꯨꯄꯥꯕꯨ ꯀꯃꯥꯏꯅ ꯆꯥꯛꯍꯟꯕ꯭ꯔꯥ ꯍꯥꯏꯗꯤ ꯅꯨꯄꯤꯁꯤꯡꯁꯤꯅ ꯎꯝ ꯐꯠꯇꯕ ꯂꯩꯔꯁꯨ ꯁꯨꯛ ꯎꯠ ꯎꯠꯇꯕꯤ ꯂꯣꯠꯂꯒ ꯊꯝꯃꯦꯕ ꯃꯣꯏꯁꯦ ꯑꯗꯨꯃꯥꯏꯅ ꯇꯧꯋꯦꯕ ꯂꯣꯠꯄꯍꯩꯌꯦꯕ ꯅꯨꯄꯥꯅ ꯑꯃ ꯆꯤꯟꯊꯤꯕ ꯐꯥꯔꯁꯇ ꯇꯌꯦꯕ ꯅꯨꯄꯤꯅ ꯂꯣꯠꯄ ꯍꯩꯕꯅꯦꯕ
ꯑꯗꯨꯅꯦꯅ ꯍꯥꯍꯥ
ꯆꯨꯝꯕ꯭ꯔꯣꯅ ꯑꯩꯅ ꯍꯥꯏꯕꯗꯣ
ꯆꯨꯝꯃꯦ ꯆꯨꯝꯃꯦ
ꯆꯥ ꯑꯗꯨꯗꯤ ꯀꯤꯌꯦ ꯀꯣ ꯑꯈꯣꯢꯗꯤ ꯍꯝꯍꯝ
ꯑꯈꯣꯢꯁꯨ ꯀꯤꯌꯦꯅ
ꯑ ꯑꯍꯥ ꯑꯗꯨ ꯑꯗꯨꯗꯤ ꯑꯗꯨꯗꯤ ꯀꯤꯕꯒꯤꯅꯤꯅꯦ
ꯑꯗꯨꯅꯦ ꯑꯗꯣ ꯑꯃꯃꯨꯛ ꯍꯥꯏꯌꯦꯕꯀꯣ ꯅꯪꯒꯤ ꯅꯪꯅ ꯍꯥꯏꯕꯁꯨ ꯑꯩ ꯑꯗꯨꯝ ꯌꯥꯅꯤꯡꯉꯦꯕ
ꯍꯣꯏ ꯍꯣꯏ ꯍꯥꯢꯌꯣ
ꯎꯝ ꯑꯩꯒꯤꯗꯃꯛꯇꯗꯤ ꯑꯗꯨꯝ ꯍꯥꯏꯗꯤ ꯑꯁꯦꯡꯕ ꯍꯥꯏꯕꯗꯨꯅ ꯐꯕ ꯃꯥꯜꯂꯦꯅꯦ ꯑ ꯑꯩꯉꯣꯟꯗꯗꯤ ꯑꯗꯨꯝ ꯍꯥꯏꯔꯒꯁꯨꯀꯣ ꯃꯣꯏ ꯁꯤ ꯂꯩꯌꯦ ꯁꯤ ꯂꯩꯌꯦ ꯍꯥꯏꯔꯒꯁꯨ ꯑꯩꯗꯤ ꯑꯗꯨꯗꯤ ꯀꯜꯂꯛꯄ ꯌꯥꯎꯗꯦꯕꯀꯣ ꯑꯩꯅ ꯅꯨꯄꯥ ꯀꯣꯢꯔꯛ ꯃꯣꯏꯁꯨ ꯑꯗꯨꯝ ꯑꯁꯦꯡꯕ ꯍꯥꯏꯌꯦꯕ ꯃꯣꯏ ꯏꯅꯥꯛ ꯈꯨꯟꯗꯦ ꯑꯗꯨ ꯇꯧꯋꯦ ꯑꯗꯨꯝ ꯑꯁꯦꯡꯕ ꯍꯥꯏꯔꯀꯥꯟꯗ ꯑꯩꯅꯁꯨ ꯁꯨ ꯑꯗꯨꯝ ꯌꯥꯏꯌꯦꯕ ꯑꯩ ꯅꯨꯄꯥ ꯀꯣꯏꯔꯁꯨ ꯌꯥꯝ ꯀꯣꯏꯕ ꯆꯠꯄ ꯌꯥꯝ ꯇꯧꯗꯦ ꯌꯥꯝ ꯄꯥꯝꯗꯦꯕꯀꯣ ꯒꯥꯔꯤ ꯃꯅꯤꯡꯗ ꯐꯝꯃꯒ ꯆꯠꯄ ꯑꯗꯨ ꯌꯥꯝ ꯄꯥꯝꯗꯦꯕ ꯑꯩꯈꯣꯏꯅ ꯑꯆꯥꯄꯣꯠ ꯆꯥꯔꯛꯄꯁꯨ ꯑ ꯐꯥꯁ ꯐꯨꯗ ꯔꯦꯁꯇꯨꯔꯦꯟ ꯑꯆꯧ ꯑꯆꯧꯕꯁꯨ ꯁꯨꯡꯆꯥꯛ ꯆꯪꯗꯦ ꯑꯗꯨꯝ ꯌꯥꯝ ꯍꯣꯡꯕ ꯃꯐꯝꯗ ꯆꯪꯉꯒ ꯆꯥꯏꯌꯦꯕ ꯑꯗꯨ ꯑꯩꯉꯣꯟꯗ ꯀꯩꯁꯨ ꯗꯔꯀꯥꯔ ꯑꯣꯏꯗꯦꯕ ꯏꯁꯇ꯭ꯔꯤꯠ ꯐꯨꯗ ꯀꯨꯝꯕꯗ ꯑꯗꯨꯝ ꯐꯝꯃꯒ ꯆꯥꯏꯌꯦ
ꯎꯝ ꯌꯥꯝ ꯍꯝꯕꯜ ꯑꯣꯏꯕ ꯃꯤꯅꯤꯅꯦ ꯌꯥꯝ ꯆꯝꯕ ꯃꯤꯅꯤꯅꯦ
ꯀꯅꯥꯅꯣ ꯍꯥꯏꯗꯤ ꯃꯤꯒꯤ ꯃꯤꯒꯤ ꯃꯤꯒꯤꯗꯃꯛ ꯈꯟꯗꯕ ꯌꯥꯗꯦꯅ ꯑꯩꯈꯣꯏꯅ ꯔꯦꯁꯇꯨꯔꯦꯟ ꯑꯆꯧ ꯑꯆꯧꯕꯗ ꯄꯨꯁꯜꯂꯒ ꯃꯣꯏ ꯄꯩꯁꯥ ꯌꯥꯎꯗ꯭ꯔꯗꯤ ꯏꯀꯥꯏꯒꯅꯤꯅꯦ
ꯍꯣꯏꯗ ꯑꯩꯗꯤ ꯑꯩꯗꯤ ꯅꯨꯄꯤ ꯌꯥꯝ ꯌꯥꯝ ꯊꯦꯡꯅꯈ꯭ꯔꯦ ꯍꯥꯏꯕꯗꯤ ꯑꯗꯨꯝ ꯖꯥꯠ ꯈꯔꯗꯤ ꯊꯦꯡꯅꯈ꯭ꯔꯦ ꯅꯨꯄꯤꯁꯦ ꯑꯌꯥꯝꯕ ꯒꯥꯠ ꯑꯅꯤ ꯂꯩꯌꯦꯗ ꯔꯦꯁꯇꯨꯔꯦꯟ ꯔꯦꯁꯇꯨꯔꯦꯟ ꯑ ꯆꯥꯕ ꯈꯣꯠꯄꯗꯤ ꯑꯗꯨꯝ ꯅꯨꯄꯤ ꯑꯣꯏꯔꯁꯨ ꯅꯨꯄꯥ ꯑꯣꯏꯔꯁꯨ ꯆꯥꯏꯗꯅ
ꯖꯥꯏꯌꯦ